ꯍꯥꯎ
ꯋꯥꯔꯕ ꯏꯃꯥꯟꯅꯕꯤ ꯅꯪꯀꯣ
ꯉꯁꯤꯗ ꯈꯥ ꯋꯥꯏ
ꯅꯪꯒꯤ ꯂꯥꯏ ꯈꯨꯔꯨꯝꯕꯒꯤ ꯍꯥꯏꯕꯗꯨꯗꯤ ꯀꯃꯥꯏꯅ ꯇꯧꯔꯒꯦ
ꯑꯣ ꯉꯁꯥꯏ ꯈꯣꯏꯔꯝꯃꯨꯔꯦ ꯏꯕꯦꯝꯃ ꯑꯌꯨꯛ ꯉꯟꯇꯥ ꯍꯧꯒꯠꯂꯦ
ꯎꯝ
ꯑꯩꯁꯦ ꯄꯠ ꯄꯠ ꯂꯣꯏꯁꯤꯜꯂꯦ ꯂꯥꯏ ꯈꯣꯏꯔꯝ ꯆꯠꯄꯒꯤ ꯑꯗꯨꯒ ꯒꯥꯔꯤꯁꯦ ꯑꯩꯁꯦ ꯒꯥꯔꯤ ꯊꯥꯎꯁꯦ ꯌꯥꯎꯔꯝꯗ꯭ꯔꯕ ꯑꯗꯒꯤ ꯑꯩꯒ ꯍꯣꯁꯇꯦꯜ ꯂꯩꯃꯤꯟꯅꯕ ꯏꯆꯦ ꯑꯃꯗ ꯊꯣꯡ ꯊꯤꯜꯂꯦ
ꯎꯝ
ꯃꯤ ꯇꯨꯝꯕ ꯍꯧꯗꯣꯛꯌꯦ ꯑꯗꯨꯒ ꯑꯩꯅ ꯍꯥꯏꯔꯦ ꯂꯥꯏ ꯈꯣꯏꯔꯨꯝꯃꯨꯒꯦ ꯒꯥꯔꯤ ꯑꯝꯇ ꯋꯥꯏꯖꯒꯦꯅ
ꯎꯝ
ꯄꯤꯕꯤꯔꯛꯑꯦ ꯑꯩꯖꯦ ꯍꯔꯥꯎꯔꯦ
ꯐꯤꯔꯣꯜꯗꯤ ꯀꯃꯥꯏꯅ ꯇꯧꯔꯕ
ꯐꯤꯔꯣꯟꯗꯣ ꯐꯅꯦꯛ ꯁꯦꯠꯇ꯭ꯔꯦ ꯑꯩꯒꯤ ꯀꯩꯅꯣ ꯐꯨꯔꯤꯠ ꯒꯥ ꯈꯪꯒ꯭ꯔꯥꯎꯒ ꯃꯆꯨ ꯈꯔ ꯑꯉꯧꯕ ꯍꯥꯏꯇꯥꯔꯦꯀꯣ ꯑꯗꯨꯗꯣ ꯁꯦꯠꯂꯒ ꯆꯠꯂꯦ
ꯍꯣꯏꯗ ꯊꯃꯣꯏ ꯁꯦꯡꯂꯥꯗꯤ ꯌꯥꯔꯦ ꯗꯨꯅꯤ ꯎꯝ
ꯑꯗꯨꯒ ꯂꯝꯕꯤꯗ ꯗꯨꯀꯥꯟ ꯍꯥꯡꯕ꯭ꯔꯥ ꯌꯦꯡꯉꯦ ꯑꯩꯁꯦ ꯄꯨꯡꯗꯣ ꯌꯥꯝ ꯉꯟꯕꯅꯤꯅꯀꯣ ꯑꯗꯨꯗ ꯁꯨꯝ ꯊꯧꯔꯛꯄ ꯒꯥꯔꯤ ꯁꯨꯝ ꯊꯧꯔꯛꯄꯁꯤꯗ ꯅꯥꯀꯟꯗ ꯗꯨꯀꯥꯟ ꯑꯃ ꯍꯥꯡꯉꯝꯃꯦꯕꯀꯣ ꯑꯗꯨꯗ ꯁꯤꯕꯨ ꯙꯨꯛ ꯌꯥꯎꯖꯥꯠ ꯂꯥꯅ ꯑꯩꯅ ꯈꯜꯂꯦꯕ
ꯎꯝ
ꯑꯗꯨ ꯒ꯭ꯔꯣꯁꯔꯤꯒꯤ ꯄꯣꯠ ꯑꯣꯏꯕ ꯍꯥꯏꯇꯥꯔꯦ
ꯎꯝ ꯎꯝ
ꯑꯗꯥ ꯑꯩꯅ ꯍꯪꯉꯦ ꯀꯀꯥ ꯙꯨꯛ ꯀꯦꯟꯗꯜ ꯌꯥꯎꯕ꯭ꯔꯥꯅ ꯑꯃ ꯌꯥꯎꯋꯦ ꯍꯥꯏ ꯄꯤꯔꯛꯑꯦ
ꯎꯝ
ꯑꯩꯁꯦ ꯒꯥꯔꯤ ꯊꯧꯔꯦ ꯊꯧꯔꯦ ꯑꯗꯨꯒ ꯅꯔꯁꯤꯡ ꯈꯣꯏꯔꯝꯃꯦ
ꯎꯝ
ꯅꯔꯁꯤꯡ ꯈꯣꯏꯔꯝꯃꯤꯗꯣ ꯑꯍꯟꯕꯅꯦꯕꯥ ꯑꯩꯒꯤ
ꯑꯝ
ꯑꯁ ꯑꯩ ꯀꯃꯥꯏꯅ ꯆꯪꯉꯥꯒ ꯙꯨꯛꯁꯤꯅ ꯀꯥꯏ ꯊꯝꯗꯣꯏꯅꯣ ꯈꯣꯠꯇꯣꯏꯅꯣ ꯁꯤ ꯐꯖꯥꯅ ꯈꯪꯗ꯭ꯔꯕ ꯑꯩꯁꯦ
ꯑꯝ
ꯑꯗꯩ ꯃꯣꯏꯒꯤ ꯂꯥꯏꯁꯪ ꯃꯊꯛ ꯀꯥꯕꯗ ꯌꯥ ꯖꯥꯠꯂꯥ ꯌꯥꯗꯥꯖꯠꯂꯥ ꯑꯃꯨꯛꯁꯨ ꯈꯜꯂꯦ
ꯎꯝ
ꯑꯗꯣ ꯙꯨꯛ ꯌꯨꯡꯐꯝ ꯕꯨꯗꯤ ꯂꯩꯔꯝꯃꯦꯕꯀꯣ ꯑꯗꯩ ꯑꯩꯁꯦ ꯈꯣꯏꯔꯝꯃꯦ ꯈꯣꯏꯔꯝꯕꯗꯩꯗꯤ ꯊꯣꯛꯂꯛꯑꯦ ꯉꯁꯤꯗꯤ ꯂꯥꯏ ꯂꯣꯏ ꯁꯨꯔꯦ ꯏꯕꯦꯝ ꯃꯥ
ꯑꯩꯁꯨ ꯑꯩꯁꯨ ꯅꯔꯁꯤꯡ ꯆꯠꯇ꯭ꯔꯤꯌꯦ
ꯆꯠꯇ꯭ꯔꯤꯕ ꯅꯣꯡꯃ ꯆꯠꯂꯨꯁꯦ
ꯑꯣꯏ ꯌꯥꯏ
ꯑꯗꯨꯒꯅꯦ ꯋꯥꯔꯤ ꯃꯈꯥ ꯇꯥꯔꯛꯀꯦꯕꯀꯣ ꯅꯔꯁꯤꯡꯗꯩꯩ ꯊꯣꯛꯂꯛꯑꯦ ꯊꯣꯛꯂꯛꯑꯒꯅꯦ ꯒꯣꯕꯤꯟꯗꯗꯥ ꯑꯃꯨꯛ ꯈꯣꯏꯔꯝꯕ ꯆꯪꯉꯦ ꯒꯣꯕꯤꯟꯗꯒꯤ ꯂꯥꯏ ꯃꯌꯥꯝꯗꯣ ꯑꯃꯨꯛ ꯈꯣꯏꯔꯝꯃꯦ ꯃꯊꯪ ꯃꯊꯪ
ꯎꯝ
ꯑꯗꯒꯤ ꯂꯩꯁꯨ ꯑꯃꯨꯛ ꯂꯩꯔꯦ
ꯎꯝ
ꯂꯩꯗꯣ ꯐꯖꯩꯍꯦ
ꯂꯩꯩꯅ ꯀꯥꯢꯋꯥꯏꯗꯩ ꯂꯩꯕ
ꯒꯣꯕꯤꯟꯗꯒꯤ ꯃꯣꯏꯒꯤ ꯃꯅꯥꯛꯇ ꯌꯣꯜꯂꯝꯕ ꯍꯥꯏ ꯇꯔꯦ
ꯀꯩꯅꯣꯅꯦ ꯅꯔꯁꯤꯡ ꯅꯔꯁꯤꯡꯗꯨꯒ ꯒꯣꯟ ꯒꯣꯕꯤꯟꯗꯗꯨꯒ ꯀꯌꯥꯝ ꯂꯥꯞꯅ ꯑꯣꯀꯦ
ꯈꯔ ꯑꯗꯨꯝ ꯂꯥꯞꯅꯩꯌꯦ ꯌꯥꯝ ꯂꯥꯞꯄꯗꯤ ꯑꯣꯏꯗꯦ
ꯑꯁ ꯑꯩꯗꯤ ꯁꯨꯃꯥꯏꯅ ꯂꯥꯏ ꯈꯨꯔꯨꯝꯐꯝꯁꯦ ꯑꯝꯇ ꯑꯗꯨ ꯆꯠꯇꯕꯅꯤꯅ ꯀꯥꯏ ꯀꯥꯏ ꯂꯩꯕꯅꯣ ꯀꯔꯤꯝꯇ ꯈꯪꯗꯦ ꯍꯥꯏꯔꯒ
ꯑꯣ ꯅꯣꯡꯃ ꯄꯨꯕꯤꯒꯦ
ꯆꯠꯂꯨꯁꯦ ꯅꯣꯡꯃ
ꯑꯗꯨꯅꯦ ꯊꯔꯣ ꯊꯧꯕꯥꯜ ꯌꯥꯝ ꯐꯖꯩ ꯍꯧꯖꯤꯛꯀꯤ ꯒꯣꯕꯤꯟꯗꯦ ꯃꯅꯥꯛꯇ ꯂꯩ ꯌꯣꯜꯂꯝꯃꯦꯕꯀꯣ ꯊꯝꯕꯥꯜ ꯊꯔꯣ ꯁꯅꯥꯔꯩ ꯂꯩ ꯃꯈꯜ ꯃꯈꯜ ꯌꯣꯜꯂꯝꯃꯦ ꯑꯗꯩ ꯑꯩꯅ ꯈꯔ ꯂꯩꯔꯦ ꯑꯗꯨꯒ ꯂꯥꯏꯅ ꯀꯠꯂꯝꯃꯦ ꯃꯈꯈꯟꯁꯦ ꯌꯥꯝ ꯅꯧꯋꯦ ꯍꯥꯏꯕ ꯂꯥꯏ ꯈꯣꯏꯔꯝꯕꯁꯨ ꯅꯪꯕ
ꯊꯤꯉꯝꯒꯅꯤ
ꯍꯥꯏꯗꯤ ꯋꯥꯈꯜꯗ ꯑꯩꯈꯣꯏꯅ ꯄꯥꯝꯖꯕꯗꯣ ꯁꯨꯝ ꯍꯥꯏꯖꯕꯗꯣ ꯅꯨꯡꯉꯥꯏꯖꯕ ꯑꯃ ꯐꯥꯎꯋꯦ ꯍꯥꯏꯕ ꯑꯗꯨꯅꯤ
ꯀꯌꯥ ꯀꯌꯥ ꯄ ꯍꯧꯋꯦ
ꯅ ꯊꯔꯣꯗꯣ ꯂꯨꯄꯥ ꯀꯨꯟꯒꯤ ꯑꯍꯨꯝ ꯇꯧꯋꯦ ꯑꯗꯒꯤ ꯊꯝꯕꯥꯜ ꯆꯝ ꯅꯤꯄꯥꯜꯒꯤ ꯊꯝꯕꯥꯜꯗꯣ ꯑꯗꯨꯅ ꯂꯨꯄꯥ ꯇꯔꯥ ꯇꯔꯥ ꯄꯤ ꯑꯃꯃꯝꯗ ꯑꯇꯩꯗꯤ ꯂꯩ ꯃꯆꯥ ꯃꯆꯥꯅꯤꯅ ꯃꯃꯜꯂꯣ ꯈꯪꯗ꯭ꯔꯦ ꯃꯥꯅ ꯄꯨꯜꯂꯞ ꯍꯥꯞꯆꯤꯜꯂꯛꯄꯒꯤ
ꯑꯝ
ꯈꯏꯔꯃꯦ ꯈꯔꯝꯃꯦ ꯄꯩꯁꯥꯁꯨ ꯀꯠꯂꯝꯃꯦ ꯗꯨꯛꯁꯨ ꯑꯗꯒꯤ ꯀꯦꯟꯗꯜꯁꯨ ꯑꯗꯨꯃꯥꯏꯅ ꯇꯧꯔ ꯈꯣꯏꯔꯝꯃꯦ ꯑꯗ ꯏꯁꯦ ꯋꯥꯈꯜꯁꯦ ꯅꯨꯡꯉꯥꯏꯔꯦꯅ ꯈꯩꯒꯤ ꯊꯧꯒꯥꯏꯔ ꯂꯥꯛꯄꯅꯦꯕ
ꯎꯝ ꯃꯥꯒꯤ ꯄꯩꯈꯥꯗꯨꯗꯤ ꯀꯃꯥꯏꯅ ꯇꯧꯈ꯭ꯔꯕꯣ
ꯃꯥꯏ ꯄꯔꯤꯈꯥꯗꯣ
ꯎ
ꯃꯣꯏꯒꯤ ꯊꯥꯛ ꯊꯥꯛ ꯂꯩ ꯃꯥꯅꯦꯕꯀꯣ ꯍꯥ ꯃ ꯊꯥꯛꯇꯨꯝꯗꯤ ꯃꯥ ꯉꯝꯃꯦꯕ ꯑꯗꯨ ꯅꯇꯩ ꯃꯇꯨꯡ ꯇꯥꯔꯛꯄ ꯊꯥꯛ ꯊꯥꯛꯇꯨꯗꯤ ꯅꯨꯃꯤꯠ ꯃꯔꯤꯅꯤ ꯇꯧꯒꯗꯕꯅꯦꯕ
ꯎꯝ
ꯉꯁꯤ ꯅꯨꯃꯤꯠ ꯑꯃ ꯆꯠꯈ꯭ꯔꯦꯗꯅ ꯂꯦꯝꯍꯧꯔꯤꯕ ꯅꯨꯃꯤꯠ ꯑꯍꯨꯝꯁꯦ ꯑꯗꯨꯃꯥꯏꯅ ꯊꯥ ꯑꯅꯤ ꯊꯥ ꯑꯍꯨꯝ ꯊꯥꯡ ꯃꯔꯤ ꯇꯧꯔꯒ ꯇꯧꯗꯣꯏꯅꯦꯕ
ꯎꯝ
ꯁꯄꯔꯈꯥ ꯆꯤꯟꯇꯪ ꯌꯥ ꯌꯥꯖꯔꯗꯤ ꯐꯗꯣ
ꯍꯣꯏ ꯃꯣꯏ ꯄꯀꯥꯗꯣ ꯌꯥꯝ ꯂꯨꯏꯌꯦ ꯍꯥꯏꯔꯤꯅꯦ
ꯂꯨꯏꯌꯦ ꯂꯨꯕꯗꯨꯅꯄꯥꯅ ꯄꯥꯈꯠꯂꯝꯗꯣꯏꯅꯦ
ꯎꯝ
ꯈꯪꯗꯦꯗ ꯏꯃꯥꯟꯅꯕꯤ ꯊꯕꯛ ꯐꯪꯕꯁꯨ ꯋꯥꯏꯗꯣ
ꯎꯝ
ꯑꯗꯒꯤ
ꯊꯕꯛ ꯇꯧꯔꯛꯄꯗꯨꯁꯨ ꯋꯥꯗꯣꯏꯅꯦ
ꯎꯝ ꯑꯗꯩ꯫ ꯑꯍꯦꯟ ꯑꯍꯦꯟꯕ ꯇꯥꯟꯅꯔꯛꯄꯅ ꯃꯔꯣꯜ ꯑꯃ ꯈꯨꯅꯤ ꯈꯪꯗꯦ
ꯊꯕꯛꯇꯨꯗ ꯐꯪꯉꯗꯤ ꯐꯔꯗꯕꯅꯦ
ꯐꯔꯗꯕꯅꯦ
ꯊꯕꯛꯇꯣ ꯋꯥꯔꯁꯨꯅꯦ ꯑꯗꯨꯝ ꯇꯣꯂꯣꯞ ꯆꯥꯔꯛꯄ ꯀꯥꯟꯗ ꯑꯗꯨꯝ ꯈꯤꯇꯪ ꯌꯥꯝ ꯆꯅ ꯏꯁꯥꯁꯦ
ꯁꯤꯅ ꯁꯤ ꯑꯣꯏꯔꯦ ꯅꯪꯕꯨ ꯀꯃꯥꯏ ꯀꯃꯥꯏ ꯇꯧꯔꯤꯒꯦ
ꯑꯁ ꯑꯩꯁꯨ ꯍꯥꯃꯨ ꯍꯥꯃꯨꯅꯦꯗ ꯑꯗꯨꯝ ꯂꯩꯔꯤ ꯍꯥꯏꯗꯨꯅꯦ
ꯆꯥꯛꯇꯤ ꯆꯥꯔꯕꯣ
ꯆꯥꯛ ꯆꯥꯔꯦ
ꯀꯔꯤ ꯍꯦꯟꯖꯥꯡ ꯆꯥꯔꯒꯦ
ꯏꯔꯣꯝꯕ ꯑꯃꯒ ꯀꯥꯡꯉꯧ ꯑꯃꯒ ꯇꯧꯋꯦ ꯉꯁꯤꯗꯤ
ꯍꯥꯎꯕ꯭ꯔꯣ
ꯍꯥꯎꯋꯦ
ꯑꯗꯨ ꯍꯥꯏ ꯑꯩꯈꯣꯏ ꯅꯣꯡꯃ ꯄꯨꯜꯂꯒꯅꯦ
ꯎꯝ
ꯊꯣꯡꯕ ꯊꯥꯔꯣꯏ ꯀꯥꯡꯍꯧ ꯑꯝꯇꯥ ꯆꯥꯔꯨꯁꯦ ꯍꯥꯏꯕ
ꯅꯣꯡꯃ ꯆꯥꯁꯦ ꯀꯨꯏꯔꯦ ꯊꯔꯣꯏ ꯊꯣꯡꯕꯥꯒ ꯆꯥꯗꯕꯥ
ꯑꯗꯨꯅꯦ ꯂꯕꯨꯨꯛꯇꯒ ꯀꯨꯝꯃꯒ ꯊꯥꯔꯣꯏꯒꯥ ꯈꯨꯟꯕꯗꯣ ꯅꯨꯡꯉꯥꯏꯕꯅꯦ ꯍꯥꯏꯕ
ꯑꯩꯗꯤ ꯌꯥꯝ ꯈꯨꯠꯅꯤꯡꯉꯦ ꯈꯨꯟꯕꯗꯤ ꯁꯨꯛꯐꯪ ꯐꯪꯉꯛꯇꯦ
ꯑꯁ ꯑꯩꯗꯤ ꯅꯣꯡꯃ ꯑꯃ ꯈꯨꯜꯂꯨꯏꯕꯀꯣ ꯑꯩꯈꯣꯏ ꯃꯥꯕꯣꯛꯀ ꯏꯟꯗꯣꯟꯆꯥꯒ ꯆꯠꯄꯗ ꯌꯥꯎꯕ ꯑꯁ ꯊꯥꯔꯣꯏꯗꯣ ꯈꯨꯟꯕ ꯆꯠꯄꯗ ꯍꯔꯥꯎ ꯍꯔꯥꯎ ꯆꯠꯇ꯭ꯔꯥ ꯂꯥꯕꯨꯛ ꯇꯧꯕꯀꯥꯟꯗꯗꯤ ꯂꯩꯈꯣꯝꯗ ꯄꯨꯊꯔꯥ ꯄꯨꯊꯔꯥ ꯆꯠꯄꯗꯣ ꯑꯗꯣ ꯊꯥꯔꯣꯏꯗꯣ ꯈꯨꯜꯂꯀꯥꯟꯗ ꯍꯔꯥꯎꯋꯦꯕꯀꯣ ꯊꯥꯔꯣꯏ ꯊꯤꯔꯤ ꯀꯥꯟꯗꯗꯤ ꯈꯣꯏꯗꯧ ꯁꯥꯎꯅꯤꯡꯕꯁꯤꯗꯤ
ꯑꯩꯗꯤ ꯍꯩꯗꯧ ꯃꯥꯟꯗꯦ ꯍꯥꯏꯕ ꯊꯥꯔꯣꯏ ꯈꯨꯟꯕꯗꯣ
ꯃꯣꯏ ꯊꯔꯣꯏꯁꯦ ꯃꯣꯏꯒꯤ ꯎꯝ ꯈꯨꯂꯩꯁꯦ ꯄꯥꯛ ꯄꯥꯛ ꯎꯗꯦꯕ ꯑꯩꯈꯣꯏꯅꯁꯨ ꯃꯥꯒꯤ ꯈꯤꯇꯪ ꯈꯤꯇꯪ ꯎꯕꯗꯨꯅꯦ ꯑꯩꯈꯣꯏꯅ ꯃꯥꯔ ꯃꯥꯔ ꯌꯦꯡꯉꯤꯁꯦ
ꯎꯝ ꯈꯪꯗꯔ꯭ꯦꯗ
ꯊꯔꯣꯏ ꯍꯦꯟꯅ ꯁꯤꯡꯉꯦ ꯑꯩꯈꯣꯏꯗꯩ꯫
ꯑꯗꯨꯅꯦ ꯃꯤ ꯍꯨꯝꯃ ꯍꯨꯝꯃꯒ ꯄꯪꯊꯤꯟꯗ ꯊꯤꯟꯖꯤꯜꯂꯒ ꯈꯨꯜꯂꯦ ꯍꯥꯏꯕ
ꯑꯗꯨ ꯊꯔꯣꯏ ꯌꯥꯝ ꯁꯤꯡꯉꯤꯀꯣ
ꯑꯗꯒꯤꯗꯤ ꯀꯔꯤ ꯈꯤꯇꯪ ꯍꯨꯠꯂꯒ ꯂꯩꯔꯝꯃꯒꯅ ꯉꯥꯄ꯭ꯔꯨꯝ ꯍꯥꯏꯕ꯭ꯔꯥ ꯉꯥꯆꯤꯛ ꯍꯥꯏꯕ꯭ꯔꯥ ꯀꯔꯤꯅꯣ
ꯉꯥꯄ꯭ꯔꯨꯝ ꯍꯥꯏꯕ
ꯣꯑꯣ ꯑꯗꯨꯒ ꯐꯥꯅꯗꯅ ꯌꯥꯝ ꯇꯧꯋꯦ ꯍꯥꯏꯕ ꯑꯩꯗꯣ ꯑꯩꯗꯤ ꯉ ꯄꯔꯨꯝꯗꯣ ꯌꯥꯝ ꯐꯥꯕꯗ ꯍꯩꯅꯗꯧ ꯃꯟꯗꯤꯌꯦ
ꯉꯥꯄ꯭ꯔꯨꯝꯗꯣ ꯐꯥꯕ ꯈꯔ ꯂꯨꯕ ꯃꯥꯜꯂꯦ ꯑꯩꯅꯥ ꯈꯟꯕꯗ
ꯉꯥꯆꯤꯛꯇꯨꯕꯨꯗꯤ ꯌꯥꯝ ꯂꯨꯏ ꯍꯥꯏ ꯉꯥꯄ꯭ꯔꯨꯝꯗꯤ ꯈꯪꯗꯤ ꯈꯪꯗꯦ ꯑꯗꯨꯑꯣꯏꯁꯨ ꯑꯁ ꯅꯥꯟ ꯅꯥꯟ ꯍꯦꯛ ꯍꯦꯛ ꯂꯥꯎꯗꯅ ꯌꯥꯝ ꯍꯩꯅꯗꯧ ꯃꯥꯟꯗꯦ ꯍꯥꯏꯕ
ꯉꯥꯆꯤꯛꯇꯣ ꯉꯥꯆꯤꯛꯀꯤ ꯃꯥꯒꯤ ꯃꯈꯣꯏ ꯑꯃ ꯄꯥꯟꯕꯗꯣ ꯈꯪꯕ꯭ꯔꯥ ꯄꯪꯊꯤꯟꯗ ꯊꯤꯟꯕꯗꯨ ꯃꯤꯉꯣꯟꯗ ꯑꯗꯨ ꯌꯥꯝ ꯀꯤꯖꯩ ꯍꯥꯏꯋꯥꯏꯗꯤ
ꯇꯤꯟꯁꯣꯛ ꯆꯥꯛꯅꯦꯕꯣ
ꯑꯗꯨꯅꯦ
ꯏꯒ ꯊꯣꯛꯇꯅ
ꯕꯦꯔꯥꯅꯤ
ꯃꯄ꯭ꯔꯨꯝꯅ ꯊꯤꯜꯂꯦ ꯍꯥꯏꯕ꯭ꯔꯥ ꯆꯤꯛꯑꯦ ꯍꯥꯏꯕ꯭ꯔꯥ ꯀꯩꯅꯣ
ꯎꯟꯊꯣꯛꯟꯊꯣꯛꯕ ꯑꯗꯒꯤ ꯋꯥꯏꯈꯨ ꯁꯥꯕꯅ
ꯋꯥꯏꯈꯨꯜ ꯆꯥꯕꯨꯗꯤ ꯆꯥꯏ ꯑꯗꯨ ꯌꯥꯝ ꯇꯣꯏꯅꯗꯤ ꯆꯥꯗꯦ
ꯑꯁ ꯑꯩꯗꯤ ꯋꯥꯥꯏꯈꯨꯝ ꯌꯥꯝ ꯍꯥꯏꯅꯗꯦꯕꯣ ꯈꯤꯇꯪ ꯆꯥ ꯌꯦꯡꯉꯦ ꯍꯩꯅꯗꯕꯩ ꯇꯣꯛꯈ꯭ꯔꯦ
ꯑꯥ ꯌꯥꯝ ꯀꯟꯅ ꯄꯥꯝꯕꯕꯨꯗꯤ ꯑꯣꯏꯗꯦꯗ
ꯑꯍ ꯅꯣꯡ ꯈꯣꯡꯉꯦ
ꯇꯅ ꯑꯩ ꯐꯤ ꯐꯥꯎꯔꯝꯕꯅꯤ
ꯏꯝꯐꯥꯅꯤꯁꯦ ꯂꯩꯀꯥꯏ ꯑꯃꯇ ꯂꯩꯃꯤꯟꯅꯩ ꯍꯥꯏꯕꯅꯦ ꯋꯥꯔꯤ ꯁꯥꯗꯕ ꯄꯨꯟꯗꯕꯁꯨ ꯀꯨꯏꯔꯦꯀꯣ
ꯊꯔꯣꯏ ꯊꯣꯡꯕ ꯅꯨꯃꯤꯠꯇ ꯄꯨꯜꯂꯁ ꯁꯦ
ꯁ ꯑꯑꯣꯏꯕ ꯆꯥꯛ ꯊꯣꯠ ꯊꯣꯠ ꯍꯥꯎꯕꯗ ꯃꯩꯇꯩ ꯆꯦꯡ ꯑꯍꯥꯎꯕꯗꯣ ꯑꯩꯈꯣꯏꯗꯤ ꯖꯄꯥꯟ ꯐꯧ ꯊꯥꯏꯌꯦ ꯍꯥꯏꯅꯗꯤ ꯐꯧ ꯃꯃꯤꯡꯗꯣ ꯖꯄꯥꯟ ꯀꯧꯋꯦꯕ
ꯑ ꯑꯗꯨ ꯍꯥꯏꯔꯒ ꯑꯩꯈꯣꯏꯒꯤꯁꯨ ꯏꯛꯕꯤꯔꯛꯀ ꯑꯗꯨ ꯏꯀꯥꯏꯖꯩ ꯇꯥꯏ
ꯑꯗꯒꯤ ꯈꯣꯢ ꯏꯟꯗꯣꯆꯥꯍꯣꯢꯒꯤꯅ ꯗꯔꯝꯐꯧ
ꯎꯝ ꯗꯔꯝꯁꯨ ꯍꯥꯎꯕꯅꯦ
ꯅꯣꯡꯅꯤꯏ ꯇꯧꯔꯤꯁꯤ
ꯐꯔꯦꯁꯦ ꯊꯦꯡꯁꯨ ꯎꯝ ꯊꯦꯡꯗ ꯊꯦꯡꯖꯤꯜꯂꯛꯑꯦ ꯀꯩꯅꯣ ꯇꯧꯔꯁꯦ ꯎ ꯅꯣꯡꯃꯥꯏꯖꯤꯡꯒꯨꯝꯕꯗꯅꯦ ꯄꯨꯜꯂꯁꯦ ꯑꯗꯨꯒ ꯑꯇ ꯆꯥꯛꯂꯦꯟꯅꯣ ꯆꯥꯃꯤꯟꯅꯔꯁꯦ ꯑꯗꯨꯒ ꯋꯥꯔꯤ ꯋꯥꯇꯥꯏꯗꯨ ꯂꯣꯏꯅ ꯐꯨꯗꯣꯛꯅꯅ ꯊꯔꯁꯦ ꯍꯣꯏ ꯍꯣꯏ ꯑꯗꯨꯗꯤ ꯑꯃꯨꯛ ꯊꯝꯃꯒꯦꯀꯣ
ꯎꯝ ꯎꯝ